ꯀꯩꯗꯧꯔꯤꯅꯣ
ꯎꯅꯤꯁ
ꯑꯩꯁꯨ ꯇꯥꯎ ꯇꯥꯎ ꯑꯣꯀꯦ
ꯑꯩ ꯑꯩꯒꯤ ꯃꯈꯣꯟ ꯇꯥꯏꯅꯤ ꯄ ꯁ ꯅꯪꯒꯤ ꯅꯪꯒꯤ ꯇꯞ ꯇꯞꯅ ꯇꯥꯏ ꯑꯩꯒꯤ ꯌꯥꯝ ꯀꯟꯅ ꯇꯥꯕ
ꯇꯥꯔꯤꯕ
ꯅꯪ ꯅꯪ ꯀꯩꯗꯧꯔꯤꯕ
ꯍꯩꯔꯣ ꯍꯧꯖꯤꯛ ꯇ ꯀꯩꯅꯤ
ꯑꯩꯒ ꯋꯥꯔꯤ ꯁꯥꯟꯅꯕ ꯅꯠꯇ꯭ꯔꯦ ꯅꯪ
ꯏꯊꯟꯗ ꯁꯅꯥꯕ ꯃꯥꯜꯂꯦ
ꯀ
ꯍꯥ
ꯑꯣ ꯀꯩ ꯍꯥꯏꯕꯅꯣ
ꯇꯥꯏꯅꯦ ꯑꯩꯈꯣꯟ
ꯀꯩꯒꯤꯅꯣ
ꯈꯪꯗꯅꯦ ꯑ ꯃꯥꯥꯛꯇꯥꯗꯦ ꯃꯥ ꯃꯥꯥꯛꯇꯥꯥ ꯦ
ꯑꯗꯨ ꯇꯥꯔꯤꯕꯣ
ꯇꯥꯗ꯭ꯔꯦ ꯍꯧꯖꯤꯛꯇꯤ ꯄꯨꯔꯥ ꯁꯥꯏꯂꯦꯟ
ꯖꯤꯇꯤ
ꯇꯥꯏ ꯅꯪꯅ ꯀꯩꯗꯧꯔꯤꯕ
ꯑꯩꯒꯤ ꯅꯥꯀꯣꯡꯗ ꯍꯥꯞꯄꯗꯤ ꯅꯪꯒꯤ ꯑꯃꯨꯛ ꯇꯥꯡꯉꯅꯤ ꯑꯩ ꯅꯥꯀꯣꯡꯗ ꯍꯥꯞꯇꯣꯏꯗꯤ ꯑꯃꯨꯛ ꯇꯥꯗꯕ ꯀꯩꯅꯣ ꯁꯤꯕꯣ
ꯈꯪꯗꯦ ꯍꯧꯖꯤꯛꯗꯤ ꯍꯧꯖꯤꯛꯇꯤ ꯇꯥꯗ꯭ꯔꯦ
ꯑ ꯁꯤꯗꯤꯅ ꯇꯥꯕ꯭ꯔꯥ ꯕꯣ ꯀꯩꯅ ꯐꯪ
ꯅꯪ ꯅꯪꯗꯤ ꯇꯥꯗ꯭ꯔꯣ
ꯑꯩꯒꯤꯔꯣ
ꯑꯣ
ꯇꯥꯗꯌꯦ ꯑꯩꯒꯤꯗꯤ
ꯀꯩꯒꯤ ꯇꯥꯕ ꯌꯥꯗ꯭ꯔꯣ ꯑꯩꯒꯤ ꯈꯛꯇ ꯇꯥꯏ
ꯀꯩꯅꯣ ꯑꯩꯒꯤꯁ
ꯗꯤ ꯑꯁꯨꯃꯅ ꯀꯣꯜ ꯇꯧꯕꯗꯀꯣ ꯁꯨꯃꯥꯏꯅ ꯇꯥꯔꯗꯤ ꯋꯥꯔꯤ ꯁꯅꯕ ꯅꯨꯡꯉꯥꯏꯇꯦꯕ
ꯍꯣꯏ
ꯏꯁꯥꯒꯤ ꯃꯈꯣꯟ ꯃꯈꯣꯟ ꯇꯥ ꯉꯥꯏꯇꯦ
ꯎꯝꯝ
ꯑꯗꯨꯠꯇ꯭ꯔ ꯅꯣꯏꯒꯤꯁꯨ ꯃꯔꯛ ꯃꯔꯛꯇꯤ ꯁꯨꯃꯥꯏꯅ ꯇꯧꯔꯝꯃꯤꯅꯤ ꯃꯥ
ꯎꯝ
ꯇꯧꯗ꯭ꯔꯣꯅꯣ ꯑꯩꯗꯤ
ꯀꯩꯅꯣ ꯇꯧꯗꯦ ꯍꯥꯏꯕꯗꯨ
ꯍꯥꯏꯗꯤ ꯀꯣꯜ ꯇꯧꯕꯗꯀꯣ
ꯑꯥ ꯇꯧꯋꯦ ꯇꯧꯋꯦ ꯑꯗꯨꯣ ꯅꯪꯅ ꯀꯩꯅꯣ ꯊꯥꯕꯒꯤꯅꯦ ꯃꯈꯣꯟ ꯀꯟꯅꯕ ꯊꯥꯕꯗꯣ
ꯅꯠꯇ ꯗꯨꯊ ꯄ ꯌꯥꯗ
ꯅꯪꯒꯤꯔꯣ
ꯎꯝ
ꯑꯣ ꯊꯥꯕ ꯌꯥꯗꯦ ꯍꯥꯏꯗꯤ ꯍꯧꯖꯤꯛ ꯑꯁꯤꯗ ꯇꯧꯕꯁꯦ ꯇꯥꯗꯦ ꯑꯩꯗꯤ
ꯎ
ꯀꯩꯅꯣ ꯅ ꯎ
ꯀꯩꯅꯣ ꯀꯩꯅꯣ ꯑꯃꯗ ꯇꯧꯕꯗꯨꯗꯤ ꯊꯥꯔꯗꯤ ꯇꯥꯕꯅꯦꯕ
ꯎꯝ ꯁꯤꯗꯗꯤ ꯅꯥꯀꯣꯡꯗ ꯍꯥꯞꯄꯗꯤ ꯇꯥꯕ ꯅꯠꯇ꯭ꯔꯦ ꯃꯦꯖꯤꯠ
ꯃꯦꯌꯖꯤꯛ ꯂꯩꯕ ꯃꯥꯔꯤꯅ ꯎꯝ
ꯑꯩꯅ ꯇꯧꯔꯤꯅꯤ ꯑꯩ ꯂꯥꯏꯅꯦꯕ
ꯅꯪ ꯂꯥꯏ ꯈꯨ ꯁꯥꯡꯕꯤꯔ
ꯍꯠꯁꯥꯡꯕꯤ ꯅꯠꯇꯦ ꯈꯨꯇꯦꯟꯕꯤ
ꯂꯥꯏꯒ ꯆꯒꯤ
ꯏꯁ ꯍꯧꯖꯤꯛ ꯍꯧꯖꯤꯛꯇꯤ ꯌꯥꯝ ꯁꯥꯔꯦꯅꯦ ꯑꯁ ꯂꯩꯕ ꯌꯥꯗ꯭ꯔꯦ
ꯑ
ꯉꯁꯥꯏꯗꯤ ꯌꯥꯝ ꯏꯪꯕꯅꯤ ꯍꯤꯗꯥꯛ ꯍꯤꯗꯥꯛ ꯆꯥꯔꯨꯕꯗ ꯂꯣꯏꯔꯦ
ꯍꯧꯖꯤꯛꯇꯤ ꯁꯥꯔꯛꯑꯦꯕ
ꯎꯝ ꯐꯦꯟ ꯐꯦꯟꯁꯨ ꯊꯥꯕ ꯌꯥꯗꯦ ꯐꯦꯟ ꯊꯥꯔꯅꯤ ꯃꯣꯍꯛ ꯀꯅꯤ
ꯎꯝ
ꯇꯜꯂꯦꯕ ꯑꯗꯨꯒꯤ
ꯍꯌꯦꯡ ꯀ ꯆ ꯇꯅ
ꯍ ꯍꯗꯤ ꯊꯕ ꯑꯃꯝꯃꯦ
ꯎꯝ ꯎꯝ ꯊꯕꯏꯒꯤ ꯌꯥꯝ ꯁꯨꯕ ꯃꯤ ꯑꯃ
ꯌꯨꯝꯗ ꯊꯕꯛ ꯌꯥꯝꯃꯦ ꯉꯁꯤꯗꯤ
ꯑ
ꯉꯔꯥꯡ ꯅꯨꯃꯤꯠ ꯑꯅꯤ ꯑꯍꯨꯝꯗꯤ ꯑꯩ ꯊꯕꯛ ꯆꯠꯂꯦꯕ ꯑꯗꯨꯒ ꯉꯁꯤ ꯉꯁꯤ ꯌꯨꯝꯗ ꯑꯃꯨꯛ ꯍꯜꯂꯛꯄ ꯍꯌꯦꯡꯗꯤ ꯌꯨꯝꯗ ꯊꯕꯛ ꯂꯩꯔꯦ
ꯊꯕꯛ ꯌꯥꯝ ꯁꯨꯒꯅꯨ
ꯑꯩ ꯅꯍꯥꯟꯗꯤ ꯊꯕꯛ ꯁꯨꯗꯦ ꯍꯥꯏꯕ ꯅꯠꯇ꯭ꯔꯥ
ꯎꯝ
ꯑ ꯅꯠꯇꯦ ꯑ ꯅꯍꯥꯟ ꯌꯨꯝꯗ ꯂꯩꯕ ꯆꯪꯗꯦ
ꯅꯠꯇꯦ ꯅꯠꯇꯦ ꯅꯪ ꯑꯗꯨ ꯁꯨꯃꯥꯏꯅ ꯍꯥꯏꯗꯤꯦ ꯌꯨꯝꯗ ꯊꯕꯛ ꯏꯌꯥꯝꯕꯅꯤ ꯍꯥꯏꯕꯅꯤꯅ
ꯎꯝ ꯎꯝ
ꯋꯥꯔꯤ ꯁꯥꯟꯅꯕꯒ ꯃꯇꯝ ꯁꯪꯗꯦ ꯍꯥꯏ ꯅꯪꯅ
ꯍꯣꯏ ꯑꯗꯨꯅꯦ ꯑꯩ ꯋꯥꯔꯤ ꯁꯥꯟꯅꯕꯒ ꯃꯇꯝ ꯁꯪꯗ꯭ꯔꯤꯗꯨꯗꯤ
ꯍꯧꯖꯤꯛ ꯁꯥꯟꯅꯔꯤꯗꯨꯗꯤ
ꯍꯧꯖꯤ ꯀ ꯅꯨꯃꯤꯗꯥ ꯀꯩꯅꯣ
ꯑꯗꯨ ꯑꯣꯏꯔꯁꯨ ꯃꯇꯝꯗꯤ ꯁꯪꯉꯤꯗꯅ
ꯅꯨꯃꯤꯗꯥꯡꯗꯗꯤ ꯁꯪꯉꯦ ꯅꯨꯕꯤꯗ ꯅꯠꯇ꯭ꯔꯗꯤ ꯁꯪꯗꯦ ꯍꯥꯏꯕ
ꯍꯣꯏ ꯑꯃꯨꯛ ꯑꯃꯨꯛ ꯇꯥꯏꯅꯦ
ꯅ ꯈꯨꯟꯁꯦ ꯑꯃꯨꯛ ꯇꯥꯔꯕꯣ
ꯑꯥ
ꯍꯧꯖꯤꯛ ꯑꯃꯨꯛ ꯇꯥꯔꯤꯕꯣ ꯇꯦ
ꯑꯣꯝ ꯎꯝ
ꯎ
ꯑꯝ
ꯇꯥꯔꯁꯨ ꯑꯗꯨꯝ ꯇꯥꯔꯣ ꯀꯩꯅꯣ
ꯍꯧꯖꯤꯛꯇꯤ ꯇꯥꯗꯔꯦ ꯇꯥꯔꯗꯤ ꯋꯥꯔꯤ ꯁꯅꯥꯕꯨ ꯅꯨꯡꯉꯥꯏꯇꯦ ꯅꯪꯗꯤ ꯅꯨꯡꯉꯥꯏꯕ꯭ꯔꯣꯅꯦ ꯁꯨꯃꯥꯏꯅ ꯇꯥꯕꯗ
ꯏꯊꯟꯇ ꯏꯊꯟꯇ ꯏꯊꯟꯇ ꯏꯊꯟꯇꯗꯒꯤ ꯈꯣꯟꯖꯦꯜ ꯇꯥꯕꯗꯤ ꯅꯨꯡꯉꯥꯏꯇꯦ
ꯍꯣꯏꯅꯦ ꯑꯗꯨꯅꯤ ꯑꯩ ꯍꯥꯏꯔꯤꯁꯦ ꯀ
ꯎ ꯍ
ꯅꯪ ꯅꯪꯅ ꯑꯃꯨꯛ ꯑꯃꯨꯛ ꯇꯧꯔꯤꯕ ꯃꯥꯜꯂꯦ ꯅꯠꯇ꯭ꯔꯥ
ꯎꯝ ꯑꯩꯅ ꯑꯃꯨꯛ ꯃꯦꯖꯤꯛ ꯁꯥꯟꯅꯕ
ꯍ ꯗꯣ ꯁꯨꯃꯥꯏ ꯇꯧꯒꯅꯣ ꯁꯨꯃꯥꯏ ꯇꯧꯀꯅꯣ
ꯎ
ꯑꯩ ꯂꯥꯏꯅꯤ ꯃꯤ ꯑꯩ ꯑꯩ ꯂꯥꯏꯅꯤ ꯍꯥꯏꯗ ꯅꯪ ꯇꯥꯗ꯭ꯔꯣ
ꯅꯪ ꯂꯥꯏꯅꯦ ꯍꯥꯏꯔꯒ ꯀꯩꯅꯣ ꯃꯤꯒꯤ ꯃꯔꯛꯇ ꯇꯤꯜꯂꯤꯁꯤꯕꯣ
ꯍꯧꯖꯤꯛ ꯂꯥꯛꯑ꯭ꯔꯥ ꯑꯩ ꯂꯥꯏꯅꯦ
ꯎꯝ
ꯑꯩꯒꯤ ꯈꯨ ꯇꯤꯡꯊꯣꯛꯑꯒ ꯅꯪ
ꯎꯝ
ꯂꯧ ꯂꯧ ꯎꯔꯦ
ꯃꯌꯨꯝꯗꯣ ꯐꯖꯅ ꯈꯪꯗꯦꯕ ꯑꯗꯨꯒꯤ ꯐꯖꯅ ꯈꯪꯉꯗꯤ ꯌꯥꯕ ꯂꯥꯎꯕ ꯌꯥꯕ
ꯈꯪꯁꯨ ꯈꯪ ꯈꯪꯉꯁꯨ ꯂꯧꯕ ꯌꯥ ꯂꯧꯕꯁꯨ ꯌꯥꯔꯔꯣꯏꯗꯕ ꯑꯗꯨ
ꯂꯥꯏ ꯂꯥꯏ ꯑꯣꯏꯔꯗꯤ ꯂꯣꯏꯅ ꯉꯝꯃꯤꯗꯅ
ꯑꯗꯨꯗꯤ ꯉꯝꯕꯗꯨ ꯎꯠꯊꯣꯔꯛꯑꯣꯗꯅ
ꯍꯩꯖꯤꯛꯑꯣ
ꯎꯝ
ꯅꯪ ꯅꯪ ꯂꯩꯔꯤꯕ ꯃꯐꯝꯁꯦ ꯑꯩ ꯑꯝꯇ ꯈꯟꯒꯦꯕꯣ ꯍ
ꯂꯥꯏꯅꯕꯨ ꯑꯃꯨꯛ ꯈꯟꯅꯕ꯭ꯔꯣ ꯍꯥꯏꯁꯦ ꯁꯠ ꯁꯠ ꯁꯠ ꯁꯠ ꯈꯨꯝꯃꯒꯗꯕ
ꯍ ꯅꯪ ꯅꯪꯒꯤ ꯇꯨꯝꯐꯝꯗ ꯀꯩꯅꯣ ꯈꯨꯠ ꯈꯨꯠ ꯃꯇꯦꯛ ꯍꯥꯏꯗꯤ ꯎꯝ ꯈꯨꯠꯃꯇꯦꯛ ꯈ ꯆꯪꯉꯗꯤ ꯀꯤꯒꯅꯨꯀꯣ ꯑꯩꯅꯦ ꯑꯩꯅꯦ ꯍꯥꯏꯅ ꯈꯜꯂꯣ
ꯎꯝ
ꯑ ꯑꯩ ꯅꯪ ꯂꯧꯕ ꯂꯥꯛꯄꯅꯦꯅ ꯈꯜꯂꯣ
ꯍꯣꯏ
ꯅꯪ ꯈꯪꯒꯗꯕꯅꯤꯗꯣ
ꯎꯝ
ꯎ ꯅꯩꯗꯤ ꯄꯣꯏꯕ ꯀꯩꯀ ꯆꯠꯇ꯭ꯔꯣ
ꯑꯩꯔꯣ
ꯎꯝ
ꯀꯣꯏꯕ ꯆꯠꯂꯤꯅꯤꯅꯦ ꯊꯕꯛ ꯁꯪꯗꯦ ꯍꯥꯏꯗꯣ
ꯀꯣꯏꯕ ꯆꯠꯄꯗꯒꯤ ꯊꯕꯛ ꯁꯨꯕ ꯁꯪꯗꯕ
ꯎꯝ
ꯎꯝ ꯉꯁꯥꯏꯗꯤ ꯀꯣꯏꯕ ꯆꯠꯇꯦꯔꯨꯅꯤ ꯍꯥꯏꯗ
ꯍꯦꯛ ꯑꯩꯅ ꯍꯥꯏꯕꯗꯤ ꯍꯌꯦꯡ ꯀꯣꯏꯕ ꯆꯠꯂꯔꯣꯏ ꯅꯣꯡ ꯆꯨꯔꯅꯤ ꯍꯥꯏꯕꯅꯤ
ꯎꯝ ꯐꯥꯒꯤ ꯇꯧꯋꯤꯔꯣ ꯑꯗꯨꯗꯤ
ꯑꯩ ꯑꯩ ꯍꯌꯦꯡꯗꯤ ꯀꯣꯏꯕ ꯆꯠꯄ ꯌꯥꯔꯔꯣꯏ ꯍꯥꯏꯕ ꯅꯠꯇ꯭ꯔꯣ ꯊꯕꯛ ꯌꯥꯝ ꯂꯩ ꯍꯥꯏꯕ ꯅꯠꯇ꯭ꯔꯣ
ꯆꯠ ꯆꯠꯂꯣꯗꯅ ꯊꯕꯛꯁꯨ ꯁꯨꯗꯦ ꯑꯗꯨꯝ ꯌꯨꯝꯗ ꯂꯩꯌꯦ ꯀꯔꯤ ꯀꯅꯥꯗꯣꯔꯤꯒꯦ
ꯊꯕꯛ ꯁꯨꯔꯤꯅꯤ ꯀꯩꯅꯣ ꯑꯩ ꯊꯕꯛ ꯆꯠꯂꯦ ꯍꯥꯏꯁꯦ ꯅꯪ ꯈꯪꯗ꯭ꯔꯣ ꯅꯪ ꯅꯀꯣꯛ ꯆꯥꯛꯄ ꯃꯥꯜꯂꯤꯗ ꯃꯤꯅ ꯍꯥꯏꯁꯦ ꯑꯝꯇ ꯈꯪꯗꯦꯕ
ꯅꯪ ꯅꯪꯒꯤ ꯈꯨꯍꯥꯏꯗꯣ ꯂꯧꯁꯟꯕ ꯉꯝꯗ꯭ꯔꯦ
ꯄꯡꯃꯜꯂꯦꯁꯦ
ꯊꯕꯛ ꯊꯕꯛ ꯁꯨꯔꯤ ꯍꯥꯏꯔꯅꯤ ꯑꯃꯨꯛ ꯑꯃꯨꯛꯀ ꯊꯕꯛ ꯁꯨꯗꯦ
ꯊꯕꯛ ꯁꯨꯏꯋꯦ ꯍꯥꯏꯔꯒ ꯀꯔꯤꯅꯣ ꯁꯨꯗꯦ ꯑꯃꯨꯛ ꯍꯥꯏ ꯁꯨꯔꯦ ꯑꯃꯨꯛ ꯍꯥꯏ
ꯍꯣꯏ ꯍꯣꯏ ꯍꯣꯏ ꯍꯣꯏ ꯆꯨꯝꯃꯤ ꯆꯨꯝꯃꯤ ꯅꯪ ꯆꯨꯝ ꯅꯪ ꯆꯨꯝꯃꯦ
ꯅꯪ ꯂꯥꯜꯂꯦ ꯑꯩꯅ ꯆꯨꯝꯃꯦ ꯑꯩꯅ ꯉꯝꯃꯦ
ꯎꯝ ꯅꯨꯄꯤ ꯅꯨꯄꯤꯗꯤ ꯁꯨꯃꯥꯏ ꯇꯧꯕꯅꯦ ꯃꯣꯏꯅ ꯂꯥꯜꯂꯁꯨ ꯆꯨꯝꯗ꯭ꯔꯗꯤ ꯌꯥꯗꯦꯅ
ꯑꯁ ꯑꯦꯁ ꯌꯥꯝ ꯍꯩꯕꯩ ꯇꯥꯏꯞꯇ ꯌꯥꯝ ꯈꯪꯖꯟꯕꯩ ꯇꯥꯥꯏꯞ ꯅꯪꯅꯤ ꯅꯪꯁꯦ
ꯑꯁꯦꯡꯕꯅꯤꯅꯦ ꯈꯪꯉꯤ
ꯐꯩꯅꯦ ꯑꯗꯨꯗꯤ
ꯅꯪ ꯅꯪꯁꯨ ꯁꯨꯃꯥꯏ ꯇꯧꯔꯝꯒꯅꯤꯅꯦ
ꯑꯩꯗꯤ ꯇꯧꯗꯦꯗ
ꯎꯝ
ꯆꯨꯝꯃꯗꯤ ꯆꯨꯝꯃꯦ ꯂꯥꯜꯂꯗꯤ ꯂꯥꯜꯂꯦ ꯍꯥꯏꯔꯗꯣꯏ ꯀꯩꯅꯣ
ꯎꯝ ꯍꯧꯖꯤꯛ ꯍꯧꯖꯤꯛ ꯍꯧꯖꯤꯛꯇꯤ ꯀꯅꯥꯅꯣ ꯆꯨꯝꯅꯤ
ꯍꯧꯖꯤꯛꯀꯤꯗꯨꯗꯤ ꯑꯩꯅ ꯆꯨꯝꯗ꯭ꯔꯣ
ꯄꯨꯇꯣꯞꯅ ꯅꯪꯅ ꯆꯨꯝꯃꯤ ꯀꯥꯏꯅ ꯇꯠ
ꯆꯨꯝꯕꯗꯨꯅ ꯆꯨꯝꯅꯤ ꯍꯥꯏꯕꯅꯤ ꯀꯩꯅꯦ
ꯎꯝ ꯅꯪꯅ ꯅꯪꯅ ꯃꯔꯛ ꯃꯔꯛꯇ ꯊꯕꯛ ꯁꯨꯗꯦ ꯀꯣꯏꯕ ꯆꯠꯂꯤ ꯍꯥꯏ ꯀꯣ ꯑꯗꯨꯒ ꯃꯔꯛ ꯃꯔꯛꯇ ꯊꯕꯛ ꯁꯨꯏ ꯀꯣꯏꯕꯒ ꯆꯠꯄ ꯁꯪꯗꯦ ꯍꯥꯏꯔꯒ ꯅꯪꯅ
ꯑꯩ ꯀꯣꯏꯕ ꯆꯠꯄ ꯁꯪꯗꯦ ꯍꯥꯏꯕꯗ
ꯍꯥꯏꯠ ꯅꯪ
ꯑꯍ
ꯑꯩꯉꯣꯟꯗ ꯑꯩꯉꯣꯟꯗ ꯇꯥꯏꯅꯒꯦ ꯇꯧꯔꯤꯅꯦ ꯅꯪꯖꯦ
ꯅꯪꯉꯣꯟꯗ ꯇꯥꯏꯅꯗ꯭ꯔꯗꯤ ꯀꯩꯅꯣ